ꯌꯦ
ꯍꯥꯎ
ꯇꯥꯔꯕ꯭ꯔꯣ
ꯇꯥꯏ ꯇꯥꯏ ꯅꯦꯠꯅꯤ ꯋꯥꯣ
ꯎ ꯍꯥꯏꯗ ꯍꯥꯏꯒꯗꯤ
ꯑꯩꯗꯤ ꯏꯠ ꯈ꯭ꯔ ꯊꯤꯅꯤ ꯅꯨꯡꯁꯤꯠ ꯁꯤꯠꯄꯒꯤ
ꯦꯒ꯭ꯔꯥꯎ ꯇꯔꯔꯕ꯭ꯔꯣ
ꯀꯩꯔꯤꯕ
ꯑꯩ ꯕꯦꯛꯒ꯭ꯔꯥꯎꯟ ꯇꯥꯕ꯭ꯔꯣ
ꯑꯗꯤ
ꯎꯝ
ꯀꯗꯅ
ꯍꯧꯖꯤꯛ ꯁꯥꯃꯟꯗꯅ ꯏꯔꯨꯖꯔꯁꯨ ꯔꯟ ꯇꯧꯔ ꯂꯩꯕꯅꯦ
ꯑꯣ
ꯌꯔꯨꯖꯔ ꯇꯨꯃꯁꯀꯜ
ꯉꯜꯂꯤꯌꯦ ꯀꯩꯅꯣ ꯕꯣ ꯌꯦꯡꯅꯤ
ꯂꯨꯏꯅꯦ ꯍꯧꯖꯤꯛ ꯂꯗꯟ ꯇꯥꯔꯦꯅ
ꯀꯗꯤ ꯌꯦꯡꯉꯣꯏꯗ꯭ꯔꯣ ꯌꯦꯡꯅꯤ ꯍꯥꯏꯕ꯭ꯔꯣ ꯌꯦꯡꯉꯔꯣꯏ ꯍꯥꯏꯕ꯭ꯔꯣ ꯇꯨꯝꯃꯅꯤ ꯍꯥꯏꯗ
ꯎꯅꯤ ꯀꯩꯅ ꯣ ꯌꯦꯗꯙꯟ ꯇꯣꯐꯒꯁꯤ ꯏ ꯋꯥꯖꯅꯤ
ꯎꯝ
ꯅꯪ ꯐꯣꯟꯁꯦ ꯀꯔꯝꯕ ꯐꯣꯟ ꯑꯩꯈꯣꯏ ꯄꯥꯝꯃ ꯁꯦꯝꯁꯨꯡ ꯄꯥꯝꯕ꯭ꯔꯥ ꯑꯥꯏꯐꯣꯟ ꯄꯥꯝꯕ꯭ꯔꯥ
ꯑꯩꯗꯤ ꯑꯣꯏ ꯐꯣꯟꯅ ꯄꯥꯝꯃꯦ
ꯑꯥꯏꯐꯣꯟꯒꯤ ꯐꯦꯁꯤꯂꯤꯇꯤꯁꯅ ꯌꯥꯝꯕ꯭ꯔꯥ ꯁꯦꯝꯁꯨꯡꯅ ꯌꯥꯝꯕ꯭ꯔꯥ
ꯑꯩꯥꯏ ꯐꯣꯟꯅ ꯑꯗꯨꯗꯤ ꯈꯪꯗꯦꯗ
ꯎ
ꯐꯣꯟꯅ ꯌꯥꯝꯃꯦ ꯑꯩꯅ ꯈꯟꯕꯣꯏꯗꯗꯤ
ꯁꯦꯝꯁꯨꯡꯅ ꯌꯥꯝꯅꯤꯍꯦ
ꯑ ꯑꯣꯏꯥꯏꯗꯥꯎ ꯑ ꯑꯩꯗꯤ ꯈꯥꯟꯗ ꯗꯗꯕꯣ ꯑꯩꯈꯣꯏ ꯄꯝꯃꯤ ꯍꯥꯏꯕꯅꯤ
ꯎꯝ
ꯑꯥꯏꯐꯣꯟ ꯅ ꯌꯨꯁ ꯇꯧꯈ꯭ꯔꯕꯅꯦꯅ ꯀꯣ ꯗ꯭ꯔꯣꯏꯀꯤꯗꯤ ꯈꯪꯗ꯭ꯔꯤꯕ
ꯇꯞꯄꯩ ꯁꯤꯁꯤꯟꯅꯅꯤ ꯉꯔꯃꯣꯏ
ꯁꯤꯖꯤ ꯂꯅꯤꯡꯡ ꯗ꯭ꯔꯦ ꯍ
ꯎꯝ ꯍꯣꯏ ꯑꯗꯨꯕꯨꯗꯤ ꯁꯝꯅꯤꯖꯤ ꯑꯇꯣꯞꯄ ꯁꯤꯖꯤꯟꯅꯅꯤꯡꯉꯣꯏꯕ ꯑꯗꯨꯝꯕ ꯄꯥꯏꯔꯗꯤ
ꯍꯣꯏ
ꯍꯥꯏꯗꯤ ꯑꯇꯣꯞꯄ ꯄꯥꯏꯔꯗꯤ ꯌꯥꯝꯅ ꯍꯟꯊꯕꯩ ꯇꯥꯏꯞꯇ ꯈꯟꯗꯣꯏꯅꯦꯕ ꯅꯪꯁꯦ
ꯎꯝ ꯑꯗꯨꯃꯛꯇꯤ ꯇꯧꯗꯦꯗ ꯑꯗꯨ ꯑꯣꯏꯔꯁꯨꯀꯣ
ꯅꯠꯇꯦ ꯌꯥꯝꯅ ꯂꯣ ꯀ꯭ꯋꯥꯂꯤꯇꯤ ꯄꯥꯏꯕ ꯇꯥꯏꯞꯇ ꯑꯗꯨꯃꯥꯏꯅ ꯈꯟꯒꯅꯦꯕ ꯅꯪꯗꯣ ꯑꯃꯃꯝ ꯑꯩꯁꯨ ꯄꯥꯏꯔ ꯏꯃꯥꯥꯟ ꯈꯥꯟꯗꯣꯏꯅꯦ ꯇꯣꯞꯄ ꯌꯥꯝ ꯄꯥꯏꯅꯤꯡꯗꯕꯗꯣ
ꯑꯗꯨꯗꯣ
ꯑꯥ
ꯅꯨꯡꯉꯥꯏꯅ ꯑꯩ ꯐꯣꯟꯗꯤ ꯌꯥꯝꯅ ꯏꯁꯃꯥꯔꯠ ꯑꯣꯏꯅ ꯃꯥꯗꯤ
ꯎꯝ
ꯎꯝ
ꯄꯥꯔꯐꯣꯔꯃꯦꯟꯁꯇ ꯐꯖꯕꯅꯤꯅꯀꯣ ꯑꯩꯥꯏꯐꯣꯟꯒꯤꯗꯤ
ꯍꯣꯏ
ꯑꯇꯣꯞꯄ ꯑꯣꯏꯔꯗꯤ ꯍꯥꯏꯗꯤ ꯗꯤꯂꯦ ꯇꯧꯕ ꯀꯩꯀꯥꯥꯁ ꯈꯤꯇꯪ ꯀꯩꯅꯣ ꯇꯧ ꯗꯤꯂꯦ ꯇꯧꯕ ꯀꯩꯀꯥꯗꯣ ꯂꯩꯇꯕꯅꯤ ꯕꯥꯏ ꯐꯣꯟꯁ
ꯎꯝ ꯑꯦ ꯀꯩꯅꯣ ꯒꯦꯝꯒ ꯁꯥꯟꯅꯗ꯭ꯔꯣ
ꯑꯩ ꯒꯦꯝꯁꯦ ꯍꯥꯟꯅꯗꯤ ꯌꯥꯝꯅ ꯐꯅꯤ ꯌꯥꯝꯅ ꯁꯥꯟꯅꯔꯝꯃꯦ ꯑꯗꯣ ꯀꯩꯅꯣ ꯌꯥꯗꯕ ꯍꯥꯏꯇꯥꯔꯦꯀꯣ ꯋꯥ ꯄꯕꯖꯤ ꯀꯩꯀꯥꯗꯁꯨ ꯌꯥꯝ ꯁꯥꯟꯅꯔꯝꯕꯅꯦ ꯑꯗꯨ ꯑꯊꯤꯡꯕ ꯌꯥꯝ ꯂꯩꯕꯗꯒꯤ ꯁꯥꯟꯅꯔꯛꯇ꯭ꯔꯦ ꯍꯥꯏꯇꯥꯔꯦ ꯃꯣꯏ ꯇꯣꯛꯈꯤꯕ ꯍꯥꯏ ꯇꯔꯦ ꯃꯇꯝꯅ ꯌꯥꯗꯕꯤꯩꯀꯣ
ꯑꯣ ꯐꯩꯅ
ꯍꯟꯗꯛꯇꯤ ꯑ ꯑꯦꯜ ꯃꯔꯛ ꯃꯔꯛꯇ ꯑꯗꯨꯝ ꯁꯦꯟꯅꯕ ꯋꯥꯅꯦ
ꯑꯩꯁꯤꯁꯅꯌꯦ
ꯃ ꯁꯅꯥ ꯔꯔꯥꯅ
ꯌꯦꯦ ꯅꯨꯡꯉꯥꯏꯇ꯭ꯔꯣ
ꯅꯨꯡꯉꯥꯏ ꯅꯪ ꯌꯥꯝ ꯍꯥꯏꯩꯔꯝꯗꯧ ꯃꯥꯜꯂꯦꯕꯣ ꯅꯥꯕ
ꯑꯩꯗꯤ ꯌꯥꯝ ꯍꯩꯕꯅꯦ ꯑꯩꯗꯤ ꯃꯦꯁ ꯄꯥꯏꯕꯀꯣ ꯑꯗꯣ ꯑꯩ ꯃꯦꯠꯁ ꯄꯥꯏꯈ꯭ꯔꯗꯤ
ꯑꯥ
ꯑ ꯑꯩꯒ ꯁꯥꯟꯅꯃꯤꯟꯅꯕ ꯑꯩꯒꯤ ꯁꯥꯟꯅꯃꯤꯟꯅꯕꯁꯤꯡꯗꯣ
ꯑꯥ
ꯂꯩꯔꯦ ꯁꯥꯟꯅꯕ ꯈꯨꯅꯨꯡꯉꯥꯏꯁꯤꯡꯁꯤꯗꯤꯀꯣ
ꯑꯥ ꯑꯥ ꯑ ꯑꯣꯏꯔꯝꯗꯧ ꯃꯥꯜꯂꯦ
ꯒꯦꯝ ꯍꯦꯛ ꯂꯣꯏꯕꯒ ꯂꯣꯏꯔꯦ ꯑꯃꯨꯛꯀ ꯁꯥꯟꯅꯁꯦ ꯀꯥꯎꯁꯤ ꯁꯤꯕ
ꯑꯥ ꯑꯣꯏꯔꯝꯗꯧ ꯃꯥꯜꯂꯦ ꯑꯣꯏꯔꯝꯗꯧ ꯃꯥꯜꯂꯦ ꯃ ꯄꯨꯔꯣ ꯑꯣꯏꯔꯝꯗꯧ ꯃꯥꯜꯂꯦ
ꯌꯥꯝ ꯍꯥꯏꯕꯅꯤꯅ
ꯎꯝ ꯍꯝ
ꯑꯗꯨ ꯈꯛ ꯅꯠꯇꯦ ꯃꯦꯠꯁ ꯈꯛ ꯅꯠꯇꯦ ꯁꯞꯄꯣꯔꯠꯁꯨ ꯍꯥꯏꯔꯤꯅꯦ ꯀꯩꯅꯣ
ꯑ
ꯑꯗꯨꯀ ꯍꯦꯔ ꯂꯣꯏ ꯍꯥꯏꯦꯗ ꯄꯥꯏꯕ ꯄꯥꯏꯕ ꯕꯨꯗꯤ ꯀ ꯂꯣꯏ ꯌꯥꯏꯕ ꯑꯗꯨꯗ ꯃꯦꯟ ꯑꯣꯏꯅꯗꯤ ꯅꯦꯁ ꯑꯣꯏꯅ ꯄꯥꯏꯕ ꯍꯥꯏꯇꯥꯔꯦ
ꯎꯝ ꯅꯪ ꯃꯌꯦꯛꯦꯛ ꯃꯔꯛꯇ ꯀꯔꯝꯕꯅꯣꯈ ꯅꯨꯡꯉꯥꯏꯒꯦ
ꯑꯩꯗꯤ ꯑ ꯍꯟꯗꯛꯀꯤ ꯑꯅꯧꯕ ꯊꯣꯛꯄꯗꯣ ꯖꯤꯇꯦꯟꯗꯣ ꯑꯗꯨꯅ ꯄꯥꯃꯒ ꯂꯩ ꯍꯧꯖꯤꯛꯇꯤ
ꯎꯝ ꯍꯕꯅꯦꯗꯨꯁꯤ ꯑꯔꯤꯗꯦ ꯇꯕꯅꯦꯗ
ꯍꯣꯏ
ꯍꯩꯕ ꯃꯤ ꯅꯨꯄꯥ ꯍꯥꯏꯔꯗꯤꯀꯣ
ꯍꯣꯏ ꯑꯩꯁꯨ ꯍꯥꯏꯌꯦ ꯑꯗꯨꯒꯤꯅꯦ
ꯍꯣꯏ ꯃꯥꯅꯦ ꯃꯥꯅꯦ
ꯃꯍꯦꯁꯦ ꯌꯥ ꯑꯦꯖꯤꯇꯖꯕ
ꯎꯝ ꯍꯥꯏꯩꯃꯟꯕꯗꯒꯤ ꯅꯪ ꯁꯤ ꯀꯥꯟꯗ ꯀꯩ ꯀꯥꯔꯤꯅ ꯔꯤꯄꯣꯔꯠ ꯀꯩꯀꯥꯁꯤ ꯌꯥꯝ ꯆꯥꯔꯝꯗꯧ ꯃꯥꯜꯂꯦ
ꯑꯩꯗꯤ ꯑꯗꯨꯝꯃꯛꯇꯤ ꯆꯥꯗꯦ
ꯑ ꯍꯩꯃꯜꯂꯁꯨ ꯔꯤꯄꯣꯠ ꯌꯥꯝ ꯆꯥꯕꯅꯦ
ꯑꯣ ꯑꯣꯏꯕ꯭ꯔꯣ
ꯃꯤ ꯈꯔꯗꯤ ꯍꯥꯏꯗꯤ ꯃꯤ ꯍꯥꯏꯗꯤ ꯉꯝꯗꯦꯅ ꯁꯥꯎꯔꯒ ꯑꯗꯨꯒ ꯗꯤꯐꯤꯠ ꯆꯥꯔꯁꯨ ꯕꯤꯛꯇꯣꯔꯤ ꯆꯥꯈꯤꯕ ꯀꯥꯡꯕꯨꯗꯨꯁꯨ
ꯑꯗꯨꯒꯨꯝꯕ ꯀꯥꯡꯒꯨꯁꯨ ꯂꯩꯗ꯭ꯔꯗꯤ ꯈꯪꯗ꯭ꯔꯦ ꯑꯩ ꯐ ꯑꯗꯨꯒꯨꯝꯕꯗꯤ ꯑꯗꯨꯒꯨꯝꯕꯃꯛꯇꯤ ꯑꯩꯈꯣꯏꯒꯤ ꯇꯧꯗꯕꯅꯤꯅꯀꯣ ꯎ
ꯍꯥꯏꯗꯤ ꯁꯅꯔꯒ ꯃꯥꯁꯤꯦ ꯍꯥꯏꯗꯤ ꯗꯤꯐꯤꯠ ꯆꯥꯔꯒ ꯉꯝꯗ꯭ꯔꯁꯨ ꯉꯝꯗ꯭ꯔꯦ ꯍꯥꯏꯁꯤꯕ ꯃꯥ ꯉꯝꯗ꯭ꯔꯦꯅ ꯁꯥꯔꯒ ꯃꯤ ꯑꯇꯣꯞꯄ ꯑꯣꯄꯣꯅꯦꯟꯗ ꯀꯩꯅꯣ ꯇꯧꯕ ꯉꯝꯃꯤ ꯉꯝꯃꯦꯅ ꯃꯤꯗ ꯁꯥꯍꯔꯒ ꯄꯣꯠ ꯄꯤꯕ ꯀꯥꯡꯕꯨꯁꯨ ꯂꯩꯌꯦꯕ
ꯑꯣ ꯍꯣꯏ ꯃꯤ ꯑꯗꯨꯃꯛ ꯃꯤ ꯌꯥꯝꯅ ꯂꯩ ꯃꯤꯅꯀꯣ ꯑꯗꯨꯒꯨꯝꯕ ꯇꯧꯔꯒꯁꯨ ꯑꯩꯗꯤ ꯂꯩꯐꯝ ꯊꯣꯛꯄꯅꯤꯗ
ꯍꯣꯏ ꯃꯤ ꯈꯔꯗꯤ ꯍꯥꯏꯗꯤ ꯑꯁꯥꯎꯕꯗꯣ ꯍꯟꯊꯕ ꯉꯝꯈꯤꯗꯕꯩ
ꯍꯣꯏ ꯍꯣꯏ
ꯑꯗꯨꯃꯥꯏꯅ ꯇꯧꯔꯒꯕꯨꯣꯁꯨꯂ ꯊꯤꯜꯂꯥꯏꯕ ꯆꯠꯅꯤ
ꯂꯩꯅ ꯃꯥꯅꯦꯦ
ꯇꯥꯎ ꯃꯗ ꯑꯕꯅꯤꯗ
ꯎꯝ
ꯎ ꯀꯅꯥꯗꯗ ꯑꯗꯨ ꯁꯅꯔꯒꯩ ꯀꯥꯟꯅꯕ ꯄꯨꯔꯛꯄꯁꯨ ꯂꯩꯇꯦ
ꯑꯗꯨꯗ ꯑꯗꯨꯝ ꯍꯥꯏꯗꯤ ꯕꯣꯔꯤꯡꯁꯨ ꯃꯇꯝ ꯂꯦꯟꯕ ꯑꯣꯏꯅ ꯑꯗꯨꯝ ꯁꯥꯟꯅꯕꯗꯨꯅꯦꯗ ꯍꯥꯏꯗꯤ
ꯑꯗꯨ ꯀꯩꯅꯣ ꯑꯗꯨ ꯐꯛꯇꯔꯥ ꯅꯪꯒꯤ ꯁ ꯅꯝꯕ
ꯑꯥ ꯑꯇꯣꯞꯄ ꯌꯥꯝ ꯁꯥꯟꯅꯗꯦ ꯑꯩꯗꯤ
ꯑ ꯁꯒ
ꯍꯥꯟꯅꯗꯤ ꯑꯇꯣꯞꯄꯁꯨ ꯌꯥꯝꯅ ꯀꯩꯅꯣ ꯆꯥꯔꯁꯤꯦ ꯁꯥꯟꯅꯔꯝꯕꯅꯦ ꯑꯗꯨ ꯌꯥꯗꯕꯩꯀꯣ
ꯑꯥ
ꯑꯗꯨ ꯌꯥꯗ꯭ꯔꯦꯕ
ꯑꯩꯗꯤ ꯀꯩꯅꯣ ꯀꯦꯗꯤ ꯈꯔ ꯁꯨ ꯁꯥꯟꯅꯥꯔꯝꯃꯦ
ꯑ
ꯅꯨꯡꯉꯥꯏꯌꯦ
ꯀꯦꯟꯗꯤ ꯀ꯭ꯔꯥꯁꯁꯨ ꯅꯪ ꯂꯦꯚꯦꯜ ꯀꯌꯥ ꯀꯥꯈ꯭ꯔꯒꯦꯅꯦ ꯅꯪꯕ
ꯑꯩꯗꯤꯀꯣ ꯎꯝ ꯀꯩꯅꯣ ꯌꯥꯎꯈ꯭ꯔꯦ ꯂꯤꯁꯤꯡ ꯌꯥꯎꯈ꯭ꯔꯕꯅꯦ
ꯏꯁꯤꯡ ꯕꯌꯥ ꯍꯔꯕ꯭ꯔꯥꯅꯦ ꯅꯪ ꯌꯥꯝ ꯂꯨꯨꯔꯑ ꯌꯥꯝ ꯂꯨꯕ ꯃꯇꯥꯡꯗ ꯌꯥꯎꯔꯝꯔꯕꯅꯤꯅꯦ
ꯑꯩꯒꯤ ꯐ꯭ꯔꯤ ꯇꯥꯏꯝꯗꯀꯣ ꯑꯗꯨꯝ ꯁꯥꯟꯅꯩ ꯃꯇꯝ ꯃꯇꯝ ꯂꯦꯟꯕ ꯑꯣꯏꯅꯀꯣ
ꯑ
ꯑꯗꯨꯝ ꯁꯥꯟꯅꯔꯤꯕ
ꯎꯝ ꯑ ꯂꯦꯟꯕꯕꯨꯗꯤ ꯅꯨꯡꯉꯥꯏꯕꯅꯦꯗ ꯁꯦꯀꯦꯟꯔꯤ ꯀ ꯀ꯭ꯂꯥꯁꯗ ꯀꯨꯏꯔꯦꯍꯦ ꯑꯩꯗꯤ ꯀꯦꯅꯤꯀ꯭ꯔꯥꯁꯀ ꯄꯄ ꯑꯩꯗꯤ ꯄꯥꯝꯗꯦꯕ ꯑꯩꯗꯤ ꯑꯗꯨꯝ ꯃꯦꯠꯄ ꯈꯔ ꯇꯧꯔ ꯂꯩꯕꯗꯣ
ꯎ ꯏꯗ
ꯗꯨꯀꯥꯟꯗꯗꯤ ꯑꯗꯨꯝ ꯅꯨꯡꯅꯤ ꯅꯨꯡꯉꯥꯏꯕꯅꯦ ꯑꯗꯨ ꯑꯣꯏꯔ ꯑꯩꯁꯨ ꯑꯃꯨꯛ ꯁꯅꯥꯁꯤꯔ ꯇꯧꯔ ꯂꯩꯕꯅꯦ
ꯀꯅꯥꯑꯣ ꯅꯨꯡꯉꯥꯏꯗ ꯑꯗꯨꯒꯨꯝꯕꯅ ꯅꯨꯡꯉꯥꯏꯔꯤ ꯍꯟꯗꯛꯇꯤ ꯑꯍꯟ ꯑꯣꯏꯁꯤꯜꯂꯛꯄꯅꯤꯅ
ꯍꯣꯏ ꯋꯥꯈꯜꯗ ꯌꯥꯝꯅ ꯃꯦꯆꯤꯌꯣꯔ ꯑꯣꯏꯔꯛꯄꯅꯤꯅꯀꯣ ꯍꯥ
ꯃꯥꯅꯦ
ꯁꯤꯡꯕꯅꯦ ꯑꯗꯨ ꯑꯗꯨꯒꯕꯁꯨ ꯁꯥꯟꯅꯕꯁꯦ ꯕ꯭ꯔꯦꯟ ꯋꯥꯁ ꯇꯧꯕꯅꯦꯕ
ꯍꯣ ꯑꯣꯏꯕ꯭ꯔꯥ
ꯑꯥꯏꯗꯤꯌꯥ ꯄꯨꯊꯣꯛꯑꯦꯅ ꯑꯗꯨꯁꯨ
ꯃꯥꯅꯦ ꯃꯥꯅꯦ
ꯁꯤ ꯇꯧꯔꯗꯤ ꯁꯤ ꯇꯧꯒꯗ꯭ꯔꯥ ꯍꯥꯏꯗꯤ ꯋꯥꯈꯜ ꯊꯥꯗꯗ꯭ꯔꯗꯤ ꯄꯪꯇꯥꯎ ꯇꯧ ꯌꯥꯗꯦ ꯅ ꯑꯗꯨꯁꯨ
ꯃꯥꯅꯤ
ꯎꯝ ꯌꯥꯝ ꯍꯥꯏꯔꯝꯗꯧ ꯃꯥꯂꯦ ꯅꯪꯁꯦ ꯄꯤꯅꯤꯀ꯭ꯔꯥꯁꯨ
ꯍꯥꯏꯥꯏꯔꯤ ꯂꯩ ꯍꯥꯏꯌꯦꯦꯒꯦ ꯍꯥꯏꯔꯤ ꯑ ꯄꯨꯔꯥ ꯄꯨꯔꯥꯅꯦ ꯍꯣꯏ ꯌꯥꯕꯖꯥꯅꯤꯦ
ꯎ ꯍꯥꯏꯔꯝꯗꯧ ꯃꯥꯜꯂꯦ ꯅꯪꯁꯦ
ꯎꯝ ꯅꯪꯗꯤ ꯀꯩꯅꯣ ꯇꯧꯗ꯭ꯔꯥ ꯀꯔ ꯏꯁꯩꯒ ꯇꯥꯗ꯭ꯔꯣ
ꯏꯁꯩ ꯇꯥꯏ ꯇꯥꯏꯗꯤ ꯑꯩꯗꯤ ꯊꯥꯏꯅ ꯏꯁꯩ ꯇꯥꯒꯜꯂꯦ ꯍꯥꯏꯗꯤ ꯑꯩꯈꯣꯏ ꯑꯩꯈꯣꯏ ꯄꯣꯛꯇ꯭ꯔꯤꯉꯩ ꯑꯩꯒꯤ ꯁꯥꯛꯒꯔꯝꯕ ꯏꯁꯩ ꯑꯗꯨꯒꯨꯝꯕ ꯑꯩꯈꯣꯏꯗꯤ ꯍꯥꯏꯗꯤ ꯇꯥꯟꯅꯩꯕ ꯍꯥꯏꯗꯤ ꯍꯧꯖꯤꯛꯀꯥꯟꯒꯤ ꯏꯁꯩꯁꯤꯡꯁꯤꯗꯤ ꯑꯩꯗꯤ ꯑꯣꯇꯣ ꯇꯨꯅꯤ ꯌꯥꯝꯃꯦꯕꯀꯣ ꯑꯗꯨ ꯌꯥꯝ ꯇꯥꯅꯤꯡꯗꯕ ꯍꯥꯏꯇꯥꯔꯦ ꯌꯥꯝ ꯀꯨꯏꯅ ꯇꯥꯕ ꯉꯝꯗꯕꯗꯣ ꯉꯁꯤ ꯐꯥꯎꯔꯅꯤ ꯑꯗꯨꯒ ꯍꯞꯇꯥ ꯑꯃ ꯍꯞꯇꯥ ꯑꯃ ꯑꯅꯤ ꯂꯩꯔꯗꯤ ꯇꯥꯅꯤꯡꯉꯛꯇꯕꯣ ꯅꯨꯡꯉꯥꯏꯅ ꯇꯧꯋꯦ ꯚꯥꯏꯗꯤ ꯅꯨꯡꯉꯥꯏꯇꯕꯦ ꯍꯥꯏꯇꯥꯔꯦ ꯇꯥꯕꯁꯤ ꯗꯣꯟ ꯋꯤꯂꯤꯌꯝ ꯇꯥꯔꯦ ꯑꯗꯨꯒ ꯔꯣꯠ ꯏꯁꯇꯤꯋꯔꯠ ꯇꯥꯔꯦ ꯑꯗꯨꯒ ꯏꯁꯀꯣꯄꯤꯌꯣ ꯏꯁꯀꯣꯄꯤꯌꯣꯟꯒꯤ ꯇꯥꯔꯦ ꯑꯗꯨꯃꯥꯏꯅ ꯇꯔ ꯒ꯭ꯔꯤꯟ ꯗꯦꯇꯥꯥꯔꯦ ꯑꯗꯨꯃꯥꯏꯅ ꯇꯧꯋꯤ
ꯅꯨꯡꯉꯥꯏꯕ꯭ꯔ
ꯅꯨꯡꯉꯥꯏꯗ ꯃꯣꯏ ꯍꯥꯏꯗꯤ ꯑꯩꯈꯣꯏ ꯀ ꯀꯔꯤ ꯀꯔꯤ ꯀꯩꯅꯣ ꯃꯣꯏ ꯌꯥꯝ ꯇꯥꯏꯑꯦꯗ ꯍꯥꯏꯦ ꯕ꯭ꯔꯦꯟ ꯑꯗꯥꯝꯒꯤꯁꯨ ꯇꯥꯏꯌꯦꯕꯀꯣ ꯑꯗꯨꯁꯨ ꯅꯨꯡꯉꯥꯏꯕꯅꯦ ꯑꯦꯚꯦꯟ ꯁꯚꯦꯟ ꯐꯣꯔꯒꯤꯁꯨ ꯅꯨꯡꯉꯥꯏꯕꯅꯦ ꯃꯣꯏ ꯕꯦꯟꯗꯁꯨ ꯍꯥꯟꯅꯩ ꯐꯥꯎꯔꯝꯕ ꯀꯥꯡꯕꯨꯁꯤꯡꯗ ꯅꯨꯡꯉꯥꯏꯕꯅꯦ
ꯣꯏ ꯀꯩꯅꯣ ꯃꯩꯇꯩꯒꯤꯗꯤ
ꯃꯅꯤꯄꯨꯔꯤꯒꯤꯗꯤ ꯊꯥꯏꯅ ꯏꯅꯦꯗ ꯑꯗꯨꯁꯨ ꯁꯣꯔꯤ ꯁꯦꯟꯖꯝꯒꯨꯝꯕ ꯑ ꯕꯣꯅꯤꯌꯝꯒꯨꯝꯕ ꯕꯣꯅꯤꯌꯝꯅꯦ ꯑꯗꯨꯒ ꯀꯔꯤꯅꯣ ꯩꯅꯣ ꯌꯥꯝ ꯇꯔꯅꯦ ꯑꯃꯗꯨ ꯀꯥꯎꯈ꯭ꯔꯅꯦ ꯃꯃꯤꯡꯗ ꯑꯁ ꯅꯤꯡꯁꯤꯡꯕ ꯊꯣꯛꯇ꯭ꯔꯦꯅꯦ ꯕꯤꯖꯦ ꯍꯥꯏꯕ꯭ꯔꯥ ꯀꯅ ꯍꯥꯏꯕ꯭ꯔꯥ ꯑꯩ ꯀꯥꯎ
ꯑꯣ ꯀꯩꯅꯣ ꯁꯣꯏ ꯁꯤꯟꯖꯕ꯭ꯔ
ꯅꯠꯇ꯭ꯔꯦ ꯁꯣꯔꯤꯁ ꯌꯥꯝꯗꯤ ꯄꯥꯟꯈ꯭ꯔꯦꯅ
ꯑꯩꯗꯤ ꯑꯗꯨ ꯑꯗꯨꯗꯣ ꯌꯥꯝ ꯄꯥꯝꯃꯦ ꯃꯥꯅ ꯁꯛꯄ ꯏꯁꯩ ꯂꯣꯏꯅꯃꯛ
ꯎ ꯅꯨꯡꯉꯥꯏꯕꯅꯦ ꯃꯥꯥꯏꯗꯤ ꯚꯥꯏ ꯃꯈꯣꯟꯁꯨ ꯐꯖꯔꯤꯅ ꯑꯗ
ꯍꯣꯏ ꯍꯣꯏ ꯃꯈꯣꯟꯁꯦ ꯌꯥꯝꯅ ꯌꯥꯝ ꯌꯥꯝꯅ ꯆꯥꯛꯄ ꯍꯥꯏꯇꯥꯔꯦ ꯃꯈꯣꯟꯗꯣ ꯌꯥꯝ ꯃꯈꯣꯟꯗꯣ ꯌꯥꯝ ꯆꯥꯔꯕꯀꯣ ꯇꯥꯕ ꯌꯥꯝ ꯅꯨꯡꯉꯥꯏꯕ
ꯅꯪꯗꯤ ꯐ꯭ꯔꯤ ꯇꯥꯏꯝꯗ ꯀꯩꯀꯩ ꯇꯧꯒꯦ
ꯑꯩꯗꯤ ꯇꯨꯝꯃꯦ
ꯇꯥꯏ ꯇꯣꯔꯗꯤꯦ
ꯇꯨꯝꯃꯅꯤ ꯇꯨꯝꯃꯗꯤ ꯑꯃꯨꯛ ꯆꯥꯛ ꯂꯥꯛꯑꯝꯃꯅꯤ
ꯑꯥ
ꯑꯗꯨꯗꯗ
ꯑꯗꯨ ꯑꯗꯨꯗꯤ ꯅꯪꯒꯤ ꯀꯩꯅꯣ ꯕꯦꯂꯤꯁꯤꯦ ꯌꯥꯝ ꯆꯥꯎꯔꯝꯅꯣ ꯃꯥꯜꯂꯦ
ꯍꯣꯏ ꯑꯗꯨꯕꯨꯗꯤ ꯆꯥꯎꯊꯣꯛꯇꯦꯗ ꯑꯩꯈꯣꯏꯗꯤ
ꯌꯥꯝ ꯆꯥꯎꯔꯝꯗꯧ ꯃꯥꯜꯂꯦ ꯍꯥꯏꯕ
ꯆꯧꯗꯦ
ꯇꯨꯝꯕ ꯆꯥꯕ ꯇꯧꯔ ꯂꯩꯣꯏ ꯀꯌꯥ ꯀꯨꯝꯕ ꯅꯨꯡꯊꯤꯤꯟꯗꯒꯨꯝꯕ ꯌꯥꯝ ꯅꯪ ꯌꯥꯝ ꯇꯨꯝꯒꯟꯕ ꯃꯥꯜꯂꯦ
ꯅꯨꯡꯊꯤꯗ ꯈꯛꯇ ꯅꯠꯇꯦ ꯑꯍꯤꯡꯗꯨꯁꯨ ꯇꯨꯝꯃꯦ
ꯑ ꯑꯗꯨꯒ ꯅꯨꯡꯊꯤꯤꯟꯗ ꯇꯨꯝ ꯇꯨꯝꯂꯒ ꯊꯕꯛ ꯌꯥꯝ ꯆꯤꯟꯕ ꯇꯥꯏꯞꯇ ꯑꯃꯨꯛ ꯁꯥꯕ ꯖꯥꯠꯠꯇꯣ
ꯑꯗꯨꯃꯥꯏꯅꯁꯨ ꯌꯥꯝ ꯇꯧꯔꯣꯝ ꯇꯧ ꯃꯥꯜꯂꯦ
ꯍꯣꯏ ꯇꯥꯎꯗꯣꯏꯗ
ꯇꯥꯎꯗꯦꯕ
ꯍꯣꯏ